ꯇꯥꯕ꯭ꯔꯣ ꯇꯥꯕ꯭ꯔꯣ
ꯑꯥ ꯀꯩꯗꯧꯔꯤꯅꯣ
ꯑꯗꯨꯝ ꯂꯩꯌꯦ ꯅꯪꯗꯤ
ꯑꯩꯁꯦ ꯍꯧꯖꯤꯛ ꯆꯥꯛ ꯆꯥꯒꯦꯅ ꯆꯥꯛ ꯊꯤꯔꯤꯌꯦ ꯀꯟꯅ
ꯀꯩ
ꯑꯩꯁꯦ
ꯍꯥ
ꯉꯔꯥꯡꯒꯤ ꯉꯥ ꯑꯣꯏꯅ ꯑꯃꯨꯛ ꯆꯥꯔꯦ
ꯑꯣ ꯑꯁ ꯅꯣꯏꯗꯤ ꯑꯍꯥꯎ ꯍꯥꯎꯕꯗ ꯆꯥ ꯂꯩꯔꯝꯃꯤꯅꯦ
ꯑꯥ ꯑꯗꯨ ꯅꯪꯗꯤ ꯆꯥꯔꯕꯣ
ꯑꯩ ꯆꯥꯔꯦ ꯎꯝ ꯍꯩꯁ ꯁꯧꯒꯜ ꯍꯧꯒꯠꯂꯛꯄꯗ ꯑꯩꯈꯣꯏ ꯃꯃꯥꯅ ꯍꯋꯥꯏ ꯊꯣꯡꯉ ꯂꯩꯔꯝꯃꯦ
ꯑꯥ
ꯋꯥꯈꯜꯁꯦ ꯅꯨꯡꯉꯥꯏ ꯅꯨꯡꯉꯥꯏꯇꯦ
ꯅꯪꯅ ꯊꯣꯡꯗꯕꯤꯗ
ꯍꯥ ꯑꯩꯈꯣꯏ ꯃꯃꯥꯡꯅ ꯊꯣꯡꯉꯦ ꯇꯥꯕ꯭ꯔꯣ
ꯑꯗꯨ ꯅꯪ ꯀꯩꯗꯧꯔꯤꯅꯣ ꯍꯧꯖꯤꯛꯁꯦ
ꯑꯩꯗꯤ ꯁꯨꯝ ꯑꯗꯨꯝ ꯂꯩꯌꯦ ꯅꯪꯗꯤ ꯊꯕꯛ ꯆꯠꯇ꯭ꯔꯕꯣ
ꯑꯩꯗꯤ ꯉꯁꯤꯁꯦ ꯑꯩꯈꯣꯏ ꯎꯝ ꯁꯨꯇꯤꯅꯦ
ꯁꯨꯇꯤꯔꯥ
ꯎꯝ
ꯑꯗꯨ ꯀꯅꯥ ꯀꯅꯥ ꯂꯩꯒꯦ ꯅꯅꯥꯎ ꯅꯨꯄꯤꯗꯨ ꯂꯩꯕ꯭ꯔ
ꯏꯅꯥꯎꯅꯨꯄꯤꯗꯤ ꯂꯩꯇꯔꯦ ꯌꯟꯗꯛ
ꯑꯗꯨꯅꯪ ꯀꯔꯤ ꯀꯔꯤ ꯊꯥꯕꯛ ꯇꯧꯔꯒ ꯂꯩꯕ꯭ꯔꯣ ꯍꯟꯗꯛꯁꯦ
ꯑꯩꯁꯦ ꯅꯨꯡꯗꯥꯡꯗꯥ ꯊꯕꯛ ꯑꯃ ꯑꯗꯨꯀꯥ ꯎꯝ ꯀꯩꯅꯣꯗꯥꯅ ꯅꯣꯡꯉꯥꯜꯂꯛꯄꯗꯅ ꯊꯕꯛ ꯑꯃ ꯑꯗꯨꯃꯥꯏꯅ ꯇꯧꯔ ꯂꯩꯌꯦ ꯅꯪꯗꯤ
ꯅꯣꯏꯔꯣꯝꯗꯥ ꯂꯧ ꯁꯨꯕ꯭ꯔꯣ ꯍꯟꯗꯛꯁꯦ
ꯑꯩ ꯍꯧꯖꯤꯛ ꯂꯧꯖꯥꯅꯤꯡꯉꯥꯏ ꯁꯦꯝ ꯁꯥꯔꯤ
ꯑꯥ
ꯑꯩꯁꯨ ꯋꯥꯔꯦꯕꯥꯀꯣ ꯍꯥꯏꯗꯤ ꯑꯩꯒꯤ ꯊꯥꯕꯛꯁꯨ ꯃꯌꯥꯝ ꯂꯩꯕꯥꯅꯤꯅ ꯑꯁ ꯊꯕꯛ ꯁꯨꯔꯥꯁꯨ ꯑꯁ ꯋꯥꯈꯜꯁꯦ ꯑꯩꯅꯨꯡꯉꯥꯏ ꯅꯨꯡꯉꯥꯏꯇꯦ
ꯎꯝ
ꯑꯩ ꯍꯧꯖꯤꯛ ꯀꯩꯅꯣꯗꯥ ꯑꯥꯗ ꯆꯠꯅꯤꯡꯉꯥꯏꯒ ꯑꯦꯠꯃꯤꯁꯟ ꯇꯧꯅꯤꯡꯉꯥꯏꯒ ꯑꯗꯨꯝ ꯂꯩꯔꯤꯕꯥꯅꯦꯕꯥ
ꯑꯝ
ꯑꯗꯨꯒꯤ ꯑꯩꯁ ꯑꯩ ꯋꯥꯈꯜꯁꯦ ꯈꯞ ꯈꯞ ꯂꯥꯎꯏ ꯈꯪꯕ꯭ꯔꯥ ꯑꯩꯅ ꯍꯥꯏꯁꯦ ꯈꯞ ꯈꯞ ꯂꯧꯋꯦ ꯍꯥꯏꯁꯦ
ꯈꯪꯉꯦ ꯈꯪꯉꯦ
ꯒ꯭ꯌꯥꯟ ꯇꯥꯕ꯭ꯔꯣ ꯎꯝ ꯑꯩ ꯍꯥꯏꯗꯤ ꯂꯝꯕꯤꯗꯨꯁꯨ ꯆꯠꯊꯣꯛ ꯆꯠꯁꯤꯟꯗꯣ ꯅꯨꯡꯉꯥꯏꯇꯥꯕꯥꯅꯤꯅꯥꯀꯣ
ꯍꯣꯏ ꯍꯣꯏ
ꯑꯩ ꯍꯌꯦꯡꯒꯨꯝꯕꯥꯗꯤ ꯆꯠꯀꯥꯗꯧ ꯃꯥꯜꯂꯦ
ꯑꯗꯣ ꯏꯁꯤꯡ ꯄꯨꯔꯛꯎ ꯍꯥꯏꯕꯥꯅꯤꯀꯣ
ꯍꯥ
ꯂꯧ ꯆꯠꯂꯥꯗꯤ ꯏꯁꯤꯡ ꯄꯨꯔꯛꯎ ꯍꯥꯏꯕꯥꯅꯦ
ꯍꯣꯏ ꯑꯩ ꯏꯁꯤꯡ ꯕꯣꯇꯜ ꯑꯆꯧꯕ ꯑꯃꯒ ꯃꯆꯥ ꯑꯃꯒ ꯄꯨꯆꯠꯂꯤꯅꯦ
ꯎꯝ
ꯂꯧꯁꯨꯀꯣ ꯍꯥꯏꯗꯤ ꯏꯊꯟꯇꯥ ꯑꯗꯨꯝ ꯅꯨꯡꯇꯤꯒꯤꯖꯠꯕꯥꯁꯦ ꯋꯥꯏꯑꯦꯕꯥ ꯑꯗꯣ ꯅꯥꯏꯠꯇ ꯑꯃꯨꯛ ꯅꯨꯡꯗꯥꯡꯗ ꯑꯃꯨꯛ ꯊꯥꯕꯛ ꯑꯃ ꯇꯧꯗꯣꯏꯅꯦ ꯑꯗꯨꯒ ꯇꯨꯝ ꯇꯨꯝꯕꯁꯨ ꯄꯨꯡ ꯑꯍꯨꯝꯒꯥ ꯃꯈꯥꯏ ꯈꯛꯇꯥꯅꯤ ꯑꯩ ꯉꯥꯁꯤ ꯇꯨꯝꯃꯤꯁꯦ ꯑꯩ ꯉꯥꯔꯥꯡꯁꯨ ꯆꯠꯅꯦ ꯑꯩ ꯍꯞꯇꯥꯗꯥꯀꯣ ꯅꯨꯃꯤꯠ ꯑꯍꯨꯝ ꯑꯍꯨꯝꯅꯦꯕꯥ ꯑꯩꯅ ꯆꯠꯂꯤꯁꯦ ꯑꯗꯨꯒꯤ ꯇꯨꯝꯕꯥꯒꯤ ꯃꯇꯝꯒ ꯄꯣꯊꯥꯕꯩ ꯃꯇꯝꯒꯥ ꯑꯝꯇꯥ ꯆꯥꯟꯅꯥꯗ꯭ꯔꯦ ꯕꯣꯜ ꯑꯃꯨꯛ ꯕꯣꯜ ꯃꯇꯝꯗꯥꯅ ꯑꯃꯨꯛ ꯕꯣꯜ ꯁꯥꯟꯅꯥꯅꯤ
ꯑꯥꯗꯣ ꯅꯪꯒꯤ ꯂꯧꯗꯣ ꯈꯣꯏꯈ꯭ꯔꯕꯣ
ꯀꯩꯑꯥꯕꯥ
ꯅꯪꯒꯤ ꯂꯧꯗꯣ
ꯍꯣꯏ
ꯈꯣꯏꯈ꯭ꯔꯕꯥ ꯍꯥꯏꯕꯥ
ꯑꯧ ꯍꯣꯏ ꯂꯧꯁꯦ ꯍꯧꯖꯤꯛ ꯀꯟꯅꯥ ꯈꯣꯏꯔꯤꯅꯦ
ꯅꯪꯒꯤ ꯂꯥꯎꯗꯣ ꯅꯪꯒꯤ ꯂꯥꯎꯗꯣ
ꯑꯣꯈꯣꯏꯗꯤ ꯑꯗꯨꯗꯤ
ꯑꯥ ꯏꯁꯤꯡ ꯂꯩꯇ꯭ꯔꯤꯕꯣ
ꯍꯣꯏꯗꯧ ꯏꯁꯤꯡ ꯂꯩꯇꯦ ꯍꯣꯏ ꯅꯣꯡ ꯇꯥꯗꯕꯅꯤꯅ ꯏꯁꯤꯡꯁꯨ ꯂꯩꯇꯦ
ꯅꯣꯡ ꯇꯥꯗ꯭ꯔꯤꯕ ꯑꯣꯏꯔꯒ
ꯎꯝ ꯑꯗꯨ ꯅꯪ ꯅꯣꯏꯗꯤ ꯕꯣꯜ ꯌꯦꯡꯕ꯭ꯔꯣ ꯉꯔꯥꯡꯗꯣ ꯑꯁ ꯅꯨꯡꯉꯥꯏꯇꯦ ꯑꯩꯗꯤ ꯊꯝꯃꯣꯏ ꯌꯥꯝ ꯅꯨꯡꯉꯥꯏꯇꯦ
ꯂꯦꯝꯗꯦꯗ
ꯑꯗꯣ ꯉꯔꯥꯡꯗꯣ ꯑꯩꯈꯣꯏ ꯄꯨꯄꯨ ꯅꯦꯃꯥꯔꯗꯣ ꯃꯥꯗꯤ ꯃꯥꯗꯤ ꯂꯣꯏꯔꯦꯗꯅ ꯃꯇꯝꯗꯣ ꯑꯗꯨꯒ ꯃꯥꯅ ꯋꯥꯔꯜꯗ ꯀꯞꯁꯨ ꯑꯃ ꯐꯥꯎ ꯍꯣꯏ ꯉꯝꯗ꯭ꯔꯤꯕ ꯋꯥꯔꯜꯗ ꯀꯞꯁꯨ ꯑꯃꯐꯥꯎ ꯂꯧꯗꯕꯒꯤ ꯑꯁ ꯃꯣꯏꯁꯦ ꯑꯁ ꯑꯩꯅ ꯈꯟꯕꯗꯤ ꯃꯥꯁꯦ ꯌꯥꯝꯅ ꯃꯥꯗꯤ ꯑꯗꯨꯝ ꯃꯈꯣꯡꯗ ꯁꯣꯛꯄꯒꯨꯝꯕ ꯑꯗꯨꯝ ꯅꯨꯡꯇꯤꯒꯤ ꯇꯧꯋꯦꯕ
ꯎꯝ
ꯋꯥꯔꯜꯗ ꯀꯞꯇꯨꯁꯨ ꯐꯖꯟꯅ ꯁꯥꯅꯗꯦꯕ ꯃꯥꯁꯦ ꯋꯥꯔꯜꯗ ꯀꯞꯇꯣ ꯐꯖꯟꯅ ꯁꯥꯅꯗ꯭ꯔꯦ ꯁꯥꯅꯔꯁꯨ ꯑꯗꯨꯝ ꯍꯥꯜꯐꯀꯤ ꯍꯥꯜꯐꯀꯤ ꯃꯇꯨꯡꯗ ꯆꯪꯕꯒꯨꯝꯕ ꯑꯗꯨꯃꯥꯏꯅ ꯇꯧꯔ ꯑꯗꯨꯃꯥꯏꯅ ꯈꯟꯕ ꯃꯥꯏꯁꯦ ꯑꯁ ꯅꯨꯡꯉꯥꯏꯇꯦ ꯑꯩꯗꯤ ꯃꯥꯅ ꯂꯣꯏꯕ ꯃꯇꯝꯗ ꯃꯥꯅ ꯀꯞꯄꯗꯣ ꯎꯕ꯭ꯔꯥ ꯑꯁ ꯊꯃꯣꯏ ꯁꯣꯛꯅ ꯀꯞꯄꯤꯅꯤ ꯃꯥ ꯑꯁ ꯅꯨꯡꯉꯥꯏꯇꯦ ꯃꯥꯥꯏ ꯃꯥꯏ ꯃꯇꯝꯗꯤ ꯂꯣꯏꯔꯦꯕ ꯑꯗꯨꯅ
ꯎꯝ
ꯍꯧꯖꯤꯛ ꯌꯦꯡꯉꯨꯀꯣ ꯑꯩ ꯅꯣꯏ ꯅꯅꯥꯎ ꯅꯨꯄꯤ ꯈꯣꯏ ꯌꯨꯝ ꯌꯧꯔꯦ ꯃꯣꯏ ꯍꯨꯏꯗꯣ ꯑꯃꯨꯛ ꯒ꯭ꯔꯡ ꯑꯃꯨꯛ ꯇꯧꯔꯛꯑꯗꯣꯏꯅꯦ ꯌꯦꯡꯉꯣ ꯇꯜꯂꯦ ꯑꯁꯦꯡꯕ ꯒꯥꯔꯤꯁꯨ ꯑꯃ ꯂꯥꯛꯑꯦ ꯌꯥꯒꯗ꯭ꯔ ꯑꯁ ꯃꯁꯤ ꯒꯥꯔꯤꯁꯨ ꯇꯜꯂꯤꯍꯦ ꯑꯣꯟꯊꯣꯛꯅ ꯀꯔꯤꯌꯦꯕ
ꯀꯩ ꯍꯥꯏꯅꯣ ꯇꯥꯗꯦ ꯐꯖꯟꯅ ꯍꯥꯏꯔꯛꯑꯣ
ꯅꯪꯒꯤ ꯃꯃꯥ ꯈꯣꯏꯗꯣ
ꯍꯣꯏ
ꯅꯨꯡꯉꯥꯏꯔꯤꯕ ꯅꯠꯇꯔꯣ ꯍꯥꯏꯕ ꯅꯨꯡꯉꯥꯏꯔꯤꯕꯣ ꯍꯥꯏꯕ
ꯍꯣꯏ ꯑꯗꯨꯝ ꯃꯥꯗꯤ ꯑꯗꯨꯝ ꯅꯨꯡꯇꯤꯒꯤ ꯑꯗꯨꯝ ꯇꯨꯝꯃꯒ ꯂꯩꯌꯦ ꯃꯥꯗꯤ ꯇꯨꯝꯕ ꯆꯥꯕ ꯊꯛꯄ ꯇꯨꯝꯕ ꯊꯛꯄ ꯆꯥꯕ ꯇꯧꯔ ꯂꯩ
ꯌꯥꯝ ꯅꯨꯡꯉꯥꯏꯔꯤꯅꯦ ꯅꯪꯗꯤ ꯅꯃꯥꯕꯨ ꯌꯥꯝ ꯅꯨꯡꯉꯥꯏꯅ ꯊꯥꯃꯤꯅꯦ ꯑꯗꯨꯗꯤ
ꯅꯨꯡꯉꯥꯏꯅ ꯊꯝꯕꯩ ꯑꯗꯨ ꯍꯥꯏ ꯇꯥꯔꯦ ꯍꯣꯏ ꯑꯩ ꯍꯧꯖꯤꯛ ꯂꯣꯛ ꯌꯧꯔꯦ ꯂꯣꯛꯇꯣ ꯂꯣꯛ ꯂꯣꯛ ꯏꯁꯤꯡꯒꯤ ꯃꯈꯣꯟ ꯇꯥꯒꯅꯤ ꯀ꯭ꯔꯣꯡ ꯀ꯭ꯔꯣꯡ ꯍꯥꯏꯅꯀꯣ
ꯌꯥꯝ ꯊꯨꯏꯌꯦꯅ ꯑꯗꯨꯗꯤ
ꯍꯣꯏ ꯑꯩꯗꯤ ꯂꯝꯕꯤ ꯆꯠꯄꯗ ꯇꯞꯅ ꯇꯞꯅ ꯆꯠꯄ ꯍꯩꯇꯦ ꯑꯩ ꯅꯍꯥꯟꯈꯩꯗꯣ ꯈꯪꯕ꯭ꯔꯥ ꯑꯩ ꯅꯍꯥꯟꯈꯩꯗꯣ
ꯎꯝ
ꯂꯧ ꯆꯠꯐꯝꯗ ꯐꯣꯟ ꯑꯝꯇ ꯄꯨꯗꯕꯅꯦꯕ
ꯑꯣ
ꯉꯁꯤꯗꯤ ꯄꯨꯔꯦ ꯍꯦ
ꯎꯝ ꯑꯍꯥ ꯍꯥ ꯍꯥ
ꯌꯥꯝ ꯅꯨꯡꯉꯥꯏꯕ
ꯎꯝ ꯍꯣꯏ꯫
ꯑꯗꯨ ꯅꯥꯎꯄꯤꯗꯨ ꯁ꯭ꯀꯣꯜ ꯆꯠꯈ꯭ꯔꯕ꯭ꯔ?
ꯎꯝ꯫
ꯅꯪ ꯉꯁꯤ ꯆꯜꯑꯦ ꯆꯠꯀꯅꯤ ꯅꯪꯁꯨ ꯆꯠꯀꯅꯤ꯫
ꯑꯩꯗꯤ ꯆꯠꯂꯔꯣꯏ ꯌꯨꯝ ꯂꯩꯔꯅꯤ ꯉꯁꯤꯗꯤ꯫
ꯑꯣ ꯑꯗꯨꯗꯤ ꯑꯩ ꯍꯣꯔꯦꯟ ꯑꯃꯨꯛ ꯑꯃꯨꯛ ꯉꯥꯍꯥꯛ ꯉꯍꯥꯛ ꯂꯩꯔ ꯑꯃꯨꯛ ꯑꯃꯨꯛ ꯇꯧꯔꯛꯀꯦꯀꯣ꯫
ꯍꯣꯏ ꯍꯣꯏ꯫
ꯗꯨꯅꯦꯕ ꯑꯗꯨ ꯃꯇꯝ ꯑꯗꯨ ꯋꯥꯔꯤ ꯁꯥꯅꯁꯦꯕ ꯑꯋꯥ ꯅꯨꯡꯉꯥꯏ꯫ ꯀꯩꯅꯣ ꯇꯧꯅꯁꯦꯕꯀꯣ꯫
ꯍꯣꯏ ꯍꯣꯏ ꯏꯊꯟꯇ ꯂꯩꯕꯁꯦ ꯋꯥꯏ ꯂꯦꯟꯕ ꯑꯩꯁꯨ꯫
ꯎꯝ ꯑꯩꯁꯨ ꯑꯁ ꯏꯟꯖꯤꯟ ꯄꯅꯥꯝ ꯁꯦꯝꯃꯣ ꯋꯥꯏꯕ꯫ ꯈꯪꯕ꯭ꯔꯥ ꯈꯨꯠ ꯀꯥꯗꯣ ꯑꯃꯨꯛ ꯆꯤꯡꯒꯅꯤ꯫ ꯑꯁ ꯃꯥꯏ ꯃꯃꯥꯡꯗ ꯑꯃꯨꯛ ꯑꯩꯒꯤ ꯑꯩꯒꯤ ꯀꯩꯅꯣꯗ ꯑꯃꯨꯛ ꯊꯣꯡꯒꯅꯤ ꯑꯁ ꯍꯧꯖꯤꯛꯄꯣ ꯅꯥ ꯂꯩꯅꯤ꯫
ꯎꯝ꯫
ꯂꯧ ꯈꯣꯏꯕ ꯃꯄꯨꯅ ꯇꯞꯄꯁꯤꯅ ꯅꯣ ꯋꯥꯗꯤ ꯋꯥꯕꯅꯦꯕꯀꯣ
ꯎꯝꯝ꯫
ꯑꯁ ꯑꯩꯁꯨ ꯑꯁ ꯍꯟꯗꯛꯆꯦ ꯆꯥꯛ ꯂꯧꯆꯠꯄꯁꯦ ꯆꯥꯛꯁꯨ ꯑꯝꯇ ꯄꯨꯗꯦꯕ꯫
ꯃꯄꯥꯡꯒꯜꯒ ꯁꯣꯟꯕꯅꯦ ꯋꯥꯕꯅꯦ ꯃꯥ
ꯑꯩꯗꯤ ꯆꯥꯛ ꯂꯥꯝ ꯑꯩꯗꯤ ꯆꯥꯛ ꯂꯥꯝꯕꯗꯤ ꯌꯥꯗꯦꯕꯀꯣ ꯆꯥꯛ ꯂꯥꯝꯕꯗꯨ꯫
ꯑꯗꯨ ꯅꯪ ꯆꯥꯛ ꯄꯨꯗ꯭ꯔꯣ ꯂꯧ ꯆꯠꯄꯗꯣ?
ꯂꯧ ꯆꯕꯗꯨ ꯆꯥꯛ ꯑꯝꯗ ꯄꯨꯗꯦ ꯑꯈꯣꯏ ꯍꯥꯟꯅ ꯆꯠꯄ ꯅꯨꯃꯤꯠꯇꯨꯖꯨ ꯑꯆꯥꯄꯣꯠꯖꯨ ꯄꯨ ꯆꯥꯛꯁꯨ ꯄꯨ ꯏꯁꯤꯡ ꯉꯛꯇ ꯏꯁꯤꯡꯒ ꯍꯩꯅꯧꯒ ꯄꯨꯑ ꯆꯠꯄꯅꯤꯅꯦ꯫ ꯆꯥꯛꯂꯝꯃꯟꯅ ꯍꯩꯅꯧꯗ ꯄꯪꯆꯥ ꯆꯥꯕꯅꯤ ꯑꯩꯅ ꯫
ꯆꯥꯛ ꯈꯔ ꯍꯥꯞꯄꯤꯌꯨ ꯍꯥꯏꯕ ꯌꯥꯗ꯭ꯔꯣ꯫
ꯆꯥꯛꯇꯨ ꯑꯩꯅ ꯍꯞꯄꯨꯅꯨ ꯍꯥꯢꯕ ꯍꯦꯟꯖꯥꯡꯗꯨ ꯍꯥꯎꯇꯦꯕ ꯗꯨꯒꯤ꯫ ꯍꯥꯏꯗꯤ ꯑꯩꯈꯣꯏꯒꯤ ꯊꯕꯛ ꯈꯨꯁꯨꯖꯤꯗꯤ ꯊꯦꯡꯅ꯫ ꯑꯗꯨꯝ ꯉꯟꯅ ꯆꯠꯇꯦꯕ ꯊꯦꯡꯅ ꯑꯗꯨꯝ ꯄꯨꯡ ꯇꯔꯥ ꯄꯨꯡ ꯇꯔꯥꯅꯤꯊꯣꯏ ꯑꯗꯨꯝ ꯇꯜꯂꯦꯕꯒꯣ꯫
ꯎꯝ꯫
ꯗꯨ ꯍꯜꯂꯛꯄꯁꯤꯅ ꯄꯨꯡ ꯑꯍꯨꯝ ꯄꯨꯡ ꯃꯔꯤ ꯑꯗ꯭ꯋꯥꯏꯗ ꯑꯗꯨꯝ ꯍꯜꯂꯛꯑꯦꯕ ꯗꯨꯒꯤ꯫
ꯀꯌꯥꯝ ꯈꯣꯏꯈ꯭ꯔꯒꯦ ꯂꯧꯗꯣ
ꯂꯧꯗꯣ ꯎꯝ ꯃꯥꯏ ꯇꯦꯡꯄꯣꯁ ꯂꯩꯕꯗꯣ ꯈꯪꯕ꯭ꯔꯥ
ꯑꯥ
ꯄꯣꯁ ꯂꯩꯕꯗꯨ
ꯑꯥ
ꯑꯗꯨ ꯐꯥꯎꯗꯤ ꯇꯧꯔ ꯃꯥꯜꯂꯦ ꯑꯗꯨ ꯍꯥꯟꯅ ꯂꯣꯏꯁꯤꯟꯒꯦ ꯍꯥꯏ
ꯎꯝ
ꯑꯥ ꯂꯧ ꯑꯥ ꯂꯩꯕꯥꯛ ꯊꯣꯟꯅꯤꯡꯉꯥꯏꯗꯨ
ꯍꯨꯝ
ꯑꯗꯨꯗ ꯅꯣꯏꯖꯨ ꯂꯥꯛꯀꯗ꯭ꯔꯣ
ꯕꯨꯖꯝꯒꯤ ꯇꯧꯗꯦ ꯍꯥꯏꯕ꯭ꯔꯣ
ꯍꯥ
ꯀꯩꯗꯧꯉꯩ ꯇꯧꯒꯦ ꯍꯥꯏꯕ꯭ꯔꯣꯕ
ꯍꯌꯦꯡ ꯍꯥꯡꯆꯤꯠ ꯑꯗꯨꯝ ꯇꯧꯗꯧ ꯃꯥꯜꯂꯦ ꯅꯪ ꯉꯁꯤ ꯁꯟ ꯃꯟ ꯑꯥ ꯀꯩꯅꯣ ꯅꯨꯃꯤꯠꯁꯦ ꯁꯨꯇꯤ ꯑꯣꯏꯔꯗꯤ ꯂꯥꯛꯀꯗ ꯐꯔꯗꯕꯅꯤꯅꯦ ꯃꯤꯁꯦ ꯑꯝꯇ ꯌꯥꯝ ꯃꯥꯟꯅꯗꯦꯕ ꯑꯩꯁꯨ ꯍꯌꯦꯡꯗꯤ ꯀꯩꯅꯣꯗ ꯆꯠꯀꯅꯤ ꯑꯃꯨꯛ ꯑꯗꯨ ꯌꯦꯡꯗꯤ ꯅꯪꯉꯣꯏ ꯁꯤ ꯅꯨꯡꯇꯤꯒꯤ ꯇꯧ ꯂꯩꯗꯤ ꯑꯩꯒꯤ ꯊꯕꯛ ꯑꯦꯗꯃꯤꯁꯟ ꯃꯇꯝ ꯂꯣꯏ ꯂꯣꯏꯔꯅꯤ
ꯎꯝ
ꯄꯩꯁꯥꯅ ꯄꯩꯁꯥ ꯂꯩꯇꯕꯅꯦ ꯑꯁ ꯃꯊꯥ ꯁꯥꯏꯅꯦ ꯑꯩꯁꯦ
ꯑꯩꯁꯨꯅꯦ ꯃꯊꯥ ꯌꯥꯝ ꯁꯥꯏ
ꯑ
ꯁꯤꯒꯦ ꯇꯧꯔꯦ
ꯎꯝ ꯆꯥꯛ ꯆꯥꯏꯔꯣ ꯅꯪꯒꯤꯗꯣ
ꯎꯝ
ꯍꯥꯎꯔꯣ ꯍꯥꯎꯕ꯭ꯔꯣ
ꯍꯥꯎꯇꯦꯗ ꯁꯧꯒꯔꯤꯅꯕꯨ ꯀꯌꯥꯝ ꯍꯥꯎꯒꯗ꯭ꯔꯣ
ꯁꯧꯒ꯭ꯔꯤ ꯊꯣꯡꯕ꯭ꯔꯥ
ꯎꯝ ꯑꯗꯨꯁꯨ ꯑꯀꯥꯡꯕꯗꯨꯅꯦ
ꯅꯪ ꯑꯦ ꯁꯧꯒ꯭ꯔꯤ ꯌꯥꯝ ꯂꯩꯌꯦ ꯑꯀꯪꯕ ꯅꯠꯇꯕ
ꯅꯣꯏꯗ ꯍꯧꯕ꯭ꯔꯣ ꯅꯣꯏꯗ ꯍꯧꯕ꯭ꯔꯥ ꯍꯥꯏꯕ ꯁꯧꯒ꯭ꯔꯤꯗꯣ
ꯍꯣꯏ ꯍꯣꯏ ꯍꯧꯋꯦ ꯍꯧꯋꯦ ꯌꯥꯝ ꯆꯥꯎ ꯆꯥꯎꯔ ꯂꯩꯌꯦ ꯂꯝꯕꯤꯗ ꯆꯠꯊꯣꯛ ꯆꯠꯁꯤꯟ ꯅꯨꯡꯉꯥꯏꯔꯗꯤ ꯑꯩ ꯍꯌꯦꯡ ꯒꯨꯝꯕꯀꯣ
ꯎꯝ
ꯇꯥꯕ꯭ꯔꯣ
ꯍꯣꯏ
ꯂꯝꯕꯤꯗ ꯆꯠꯊꯣꯛ ꯆꯠꯁꯤꯟ ꯅꯨꯡꯉꯥꯏꯔꯗꯤ ꯑꯩ ꯍꯌꯦꯡꯒꯨꯝꯕ ꯑꯗꯨꯝ ꯌꯥ ꯂꯥꯛꯄ ꯌꯥꯔꯗꯤ ꯂꯥꯛꯀꯦ
ꯎꯝ ꯂꯥꯛꯑꯣ ꯂꯥꯛꯑꯣ ꯅꯣꯡ ꯃꯥꯡꯕ꯭ꯔꯣ ꯅꯨꯡꯁꯥ ꯁꯥꯕ꯭ꯔꯣ
ꯅꯨꯡꯁꯥꯁꯨ ꯅꯨꯡꯁꯥꯗꯤ ꯁꯥꯔꯛꯀꯅꯤ ꯍꯣꯏ ꯑꯗꯨꯝ ꯀꯟꯗꯤ ꯁꯥꯗꯕꯀꯣ ꯌꯥꯝ ꯑꯁ ꯁꯥꯏꯌꯦ ꯌꯥꯝꯅ ꯍꯥꯏꯗꯤ ꯌꯥꯝꯅ ꯅꯨꯡꯁꯥ ꯁꯥꯗ꯭ꯔꯁꯨ ꯌꯥꯝ ꯁꯥꯕ ꯖꯥꯠꯇꯣ ꯇꯥꯕ꯭ꯔꯣ
ꯑꯧ ꯇꯥꯏꯌꯦ ꯇꯥꯏ
ꯑꯩ ꯌꯥꯝ ꯁꯥꯕ ꯖꯥꯠꯇꯣ ꯑꯗꯨ ꯖꯥꯠꯇꯨ ꯇꯧꯏ
ꯑꯥ ꯌꯥꯝ ꯁꯥꯏ
ꯍꯣꯏ ꯅꯪ ꯈꯨꯟꯖꯦꯜꯗꯣ ꯌꯥꯝ ꯐꯖꯩꯌꯦ ꯅꯪ ꯀꯔꯤ ꯀꯩ ꯆꯥꯔꯤꯅꯣ ꯑꯩꯁꯨ ꯑꯝꯇ ꯍꯥꯏꯕꯤꯌꯣ
ꯑꯩꯁꯦ ꯎꯝ ꯑꯌꯥꯝꯕꯗꯤ ꯑꯗꯨꯝ ꯆꯥꯛꯅ ꯑꯗꯨꯝ ꯆꯥꯏꯌꯦ ꯆꯥꯛ ꯌꯥꯝ ꯆꯥꯎꯋꯣ ꯈꯣꯟꯖꯦꯜ ꯐꯖꯕꯅꯦ
ꯑꯣ ꯑꯩꯗꯤ ꯆꯥꯛ ꯀꯌꯥ ꯆꯥꯕ ꯉꯝꯗꯕ ꯍꯥꯏꯇꯥꯔꯦ ꯆꯥꯛꯈꯨꯝ ꯆꯥꯛꯈꯣꯡ ꯑꯃꯔꯛ ꯑꯅꯤꯔꯛ ꯑꯍꯨꯝꯔꯛ ꯃꯔꯤꯔꯛ ꯃꯉꯥꯔꯛ ꯇꯔꯥꯔꯛ ꯃꯨꯛ ꯁꯨꯔꯗꯤꯀꯣ ꯑꯗꯨꯝ ꯄꯨꯛ ꯊꯟꯕ ꯍꯥꯏꯇꯥꯔꯦ ꯍꯣꯏ ꯅꯣꯏꯗꯤ ꯅꯁꯥ ꯐꯕꯅꯤꯅꯀꯣ ꯄꯪꯆꯥ ꯆꯥꯕ ꯌꯥꯏꯕ ꯑꯩꯗꯤ ꯍꯥꯏꯗꯤ ꯇꯥꯕ꯭ꯔꯣ
ꯇꯥꯏꯌꯦ ꯇꯥꯏ
ꯑꯣ
ꯐꯖꯟꯅ ꯇꯥꯏ
ꯑꯗꯨꯗꯤ ꯍꯣꯏ ꯍꯣꯏ ꯍꯣꯏ ꯑꯃꯨꯛ ꯍꯌꯦꯡ ꯑ ꯍꯣꯔꯦꯟ ꯑꯃꯨꯛꯀꯣ ꯃꯇꯝ ꯂꯩꯗꯤ ꯑꯃꯨꯛ ꯇꯧꯔꯀꯦ
ꯊꯕꯛ ꯍꯧꯔꯣꯏꯗꯣꯏꯔꯣ